ꯍꯜꯂꯣ
ꯍꯜꯂꯣ
ꯍꯜꯂꯣ
ꯇꯥꯕ꯭ꯔꯣ ꯍ ꯍ ꯎꯨꯝ ꯀꯩꯗꯧꯔꯤꯅꯣ
ꯀꯩꯝ ꯇꯧꯗꯦꯗ
ꯑꯣꯍꯣ
ꯅꯨꯡꯉꯥꯏꯕꯤꯔꯤꯕꯣ ꯎꯍꯨ
ꯅꯨꯡꯉꯥꯏꯔꯤ ꯍꯥꯏꯇꯥꯔꯦ ꯋꯥꯔꯁꯨ ꯅꯨꯉꯥꯏꯔꯤ
ꯆꯦꯁ ꯈꯥꯡꯕ ꯍꯩꯕ ꯃꯤꯅꯤꯀꯣ
ꯎꯨꯝ ꯑꯗꯨꯃꯥꯏ ꯍꯥꯏꯇꯥꯔꯦ ꯍꯣꯏ ꯈꯥꯡꯃꯟ ꯈꯥꯡꯕ ꯀꯟꯃꯟꯕꯒꯤ ꯍꯣꯏꯅꯗꯤ ꯀꯟꯕ ꯃꯥꯜꯂꯦ ꯍꯣꯏ ꯑꯩꯁꯦ ꯈꯥꯡꯕꯗꯤ ꯍꯩꯕꯖꯥꯠꯅꯤ ꯑꯩꯁꯦ
ꯑꯧ
ꯍꯩꯍꯥ
ꯑꯩꯗꯤ ꯉꯝꯗꯦ
ꯎꯨꯝ ꯀꯩ ꯍꯥꯏꯁꯤꯔꯥ ꯑꯗꯨꯃꯥꯏꯅ ꯑꯥ ꯀꯩ ꯍꯥꯏꯁꯤꯔꯥ ꯀꯩ ꯍꯥꯏꯁꯤꯔꯥ ꯈꯥꯡꯕ ꯉꯝꯗꯕꯈꯣꯏꯁꯨ ꯐꯕꯅꯦꯗ ꯗꯣꯡ ꯗꯣꯡ ꯍꯥꯏꯕꯗꯣ
ꯑꯩꯅꯤꯅꯦ ꯁꯣꯏꯔꯤꯁꯦ
ꯑꯃ ꯍꯦꯛꯇ ꯉꯝꯅꯕꯗꯣ ꯉꯝꯗ꯭ꯔꯗꯤ ꯉꯝꯃꯦ ꯑꯗꯨꯝ ꯀꯩꯅꯣ ꯇꯧꯕꯗ ꯇꯧꯅꯤꯡ ꯇꯧꯅꯤꯡꯕ ꯇꯧꯕꯗꯣ ꯇꯥꯡꯗꯕꯤꯗ ꯑꯄꯥꯝ ꯑꯄꯥꯝꯕ ꯇꯧꯕꯗꯣ ꯉꯝꯗ꯭ꯔꯒꯅ ꯉꯝꯗꯦ ꯇꯨꯃꯤꯟꯅ ꯇꯣꯛꯄ ꯌꯥꯝ ꯂꯦꯝꯃꯦ ꯇꯣꯛꯄꯗꯣ ꯂꯦꯝꯅ ꯍꯥꯏꯕꯗꯣ ꯁꯤꯁ
ꯆꯦꯁ ꯑꯁ ꯑꯗꯨꯗꯤ ꯌꯥꯝ ꯐꯩꯅꯦꯀꯣ ꯑꯩꯁꯦ
ꯍꯣꯏ ꯑꯗꯨꯅ ꯑꯗꯨ ꯅꯣꯏꯒꯤ ꯂꯥꯏꯐꯇꯤ ꯑꯩꯈꯣꯏꯒꯤ ꯑꯦꯝ ꯏꯟ ꯂꯥꯏꯐꯅꯦ ꯑꯥ ꯍ ꯍ
ꯍ ꯑꯩ ꯀꯩ ꯑꯩꯕꯨ ꯍꯥꯇꯣꯛꯄꯤꯔꯣ ꯇꯥꯔꯦ
ꯍ ꯍ ꯍ ꯍ
ꯈꯪꯇꯦꯠꯇ ꯅꯣꯡꯗꯝꯕ
ꯃꯤ ꯈꯔꯒꯤ ꯄꯨꯟꯁꯤꯁꯦ ꯑꯩꯈꯣꯏꯒꯤ ꯑꯦꯝ ꯏꯟ ꯂꯥꯏꯐ ꯍꯥꯏ ꯇꯥꯔꯦ ꯒꯤꯗꯣ ꯑꯩꯈꯣꯏ ꯑꯣꯏꯅꯤꯡꯗꯦꯕ ꯅꯪꯒꯤ ꯏꯆꯝ ꯆꯝꯕ ꯄꯨꯟꯁꯤꯗꯣ ꯌꯥꯝ ꯂꯦꯝꯅ ꯂꯩꯕ ꯄꯨꯟꯁꯤꯗꯨ ꯍꯣꯏ ꯑꯦꯝ ꯏꯟ ꯂꯥꯏꯐꯅꯦ
ꯑꯁ ꯑꯁ ꯑꯁ ꯍ ꯍ ꯍꯥ ꯀꯣꯏꯕꯒ ꯆꯠꯇ꯭ꯔꯣ ꯆꯠꯅꯤꯡ ꯆꯠꯄ ꯌꯥꯗ꯭ꯔꯣꯕ
ꯆꯠꯄ ꯌꯥꯏ ꯀꯩ ꯍꯥꯏꯁꯤꯔ ꯑ ꯆꯠꯅꯤꯡ ꯆꯠꯅꯤꯡꯕ ꯃꯇꯝꯗꯗꯤ ꯆꯠꯄ ꯌꯥꯏꯗ ꯄꯩꯁꯥꯒꯤ ꯋꯥꯅꯤ ꯑꯩꯈꯣꯏ ꯄꯨꯄꯨ ꯒꯥꯟꯗꯤꯒꯤ ꯋꯥꯅꯤꯗ
ꯄꯨ ꯒꯥꯟꯙꯤꯕꯨ ꯀꯩ ꯅꯪ ꯀꯩꯒꯤ ꯋꯥꯒꯅꯤ ꯌꯥꯝ ꯄꯥꯏꯔꯤꯗꯨꯗꯤ ꯂꯤꯛꯁꯤꯟꯒꯅꯨꯀꯣ
ꯄꯨꯄꯨ ꯒꯥꯟꯙꯤꯁꯦ ꯂꯥꯛꯑꯣ ꯍꯥꯏ ꯌꯥꯗꯦꯅꯦ ꯃꯄꯨ ꯑꯃ ꯑꯗꯨꯝ ꯁꯤꯌꯦꯀꯣ ꯑꯩꯈꯣꯏꯒꯤ ꯑꯩꯈꯣꯏꯁꯤ ꯃꯄꯨ ꯑꯣꯏ ꯑꯩꯈꯣꯏꯁꯦ ꯃꯄꯨ ꯑꯣꯏꯍꯟꯅꯤꯡꯗꯦ ꯍꯥꯏꯕꯒꯤꯄꯤꯗ
ꯅꯠꯇꯦ ꯅꯠꯇꯦ ꯂꯦꯛꯄꯒꯤ ꯃꯥꯂꯤꯀꯣ
ꯅꯠꯇ꯭ꯔꯗꯤ ꯑꯩꯈꯣꯏꯁꯦ
ꯂꯤꯛꯀꯅꯨꯅꯦ
ꯄ꯭ꯔꯤꯊꯤꯕꯤꯁꯤ ꯑꯅꯤꯔꯛ ꯑꯍꯨꯝꯔꯛ ꯀꯣꯏꯒꯦ ꯇꯧ ꯂꯣꯏ ꯀꯣꯏꯒꯦ ꯇꯧꯅꯤꯅꯦ
ꯑꯩꯁ ꯅꯩꯗꯣꯔꯦꯍꯦ ꯑꯗꯨꯗꯤ
ꯎꯝ ꯀꯣꯏ ꯉꯍꯥꯛ ꯀꯣꯏꯒꯦ ꯇꯧꯕꯅꯤ ꯀꯔꯤ ꯍꯥꯏꯕ ꯑꯃ ꯈ꯭ꯋꯥꯏꯔꯝꯕꯟ ꯑꯁ ꯄꯦꯔꯥꯅꯤꯁꯤ ꯑ ꯍꯪꯒꯠ ꯀꯔꯤ ꯍꯥꯏꯕ ꯑꯃ ꯂꯩꯗꯅ ꯍꯥꯡꯒꯠ ꯍꯟꯊꯥ ꯍꯟꯒꯠ ꯍꯟꯊꯥ ꯍꯥꯏꯕ꯭ꯔ ꯑꯃ ꯀꯣꯏꯔ ꯆꯠꯂꯦ ꯍꯥꯏꯕꯗꯣ ꯑꯃ
ꯑꯥ
ꯐꯤꯂꯝ ꯑꯃ ꯑꯃꯒꯤ ꯗꯥꯏꯂꯣꯒ ꯇꯣ ꯑ
ꯀꯩꯩꯅꯣꯅꯦ ꯐꯤꯂꯝꯒꯤ ꯗꯥꯏꯂꯣꯒ ꯍꯟꯒꯠ ꯍꯟꯗꯥ
ꯑꯕ ꯑ ꯅꯪꯩ ꯀꯩꯅꯣ ꯍꯥꯏ ꯀꯩꯅꯣ ꯗꯣ ꯀꯩꯅꯣ ꯀꯩꯅꯣꯗꯤ ꯍꯥꯏꯕ ꯌꯥꯗꯦ ꯑꯗꯨꯑꯣꯏꯁꯨ ꯀꯩꯅꯣ ꯑꯃ ꯃꯐꯝ ꯑꯃꯗꯣ ꯅꯣꯏꯅ ꯌꯥꯝ ꯀꯩꯅꯣ ꯍꯥꯏꯕ ꯌꯥꯗꯕꯅꯅꯤ
ꯀꯩꯅꯣ ꯌꯥꯝ ꯈꯪꯅꯤꯡꯕ ꯑꯣꯏꯈ꯭ꯔꯦꯅꯦ ꯐꯔꯦ ꯍꯥꯏꯔꯔꯣꯏꯁꯤ
ꯎꯝ ꯎꯝ ꯈꯥꯡꯕ ꯀꯜꯂꯨ ꯑꯩ ꯑꯗꯨꯃꯥꯏꯅ
ꯑꯩꯁ ꯑꯩ ꯉꯝꯃꯣꯏ
ꯈꯥꯡꯕ ꯀꯟ ꯈꯥꯡꯕ ꯀꯜꯂꯗꯤ ꯀꯩꯅꯣ ꯂꯩꯕꯅꯦꯅ ꯁꯥꯥꯡꯕꯀꯟ ꯈꯥꯡꯕ ꯀꯟꯕ ꯀꯣꯏꯕꯒꯤ ꯀꯩꯅꯣꯗꯤ ꯂꯩ ꯍꯥꯏꯕꯅꯤ
ꯄ꯭ꯔꯥꯏꯖ ꯑꯃ
ꯍꯣꯏ ꯄ꯭ꯔꯥꯏꯖ ꯑꯣꯏꯒꯦꯔ ꯑꯃ ꯑꯥ ꯑꯥ ꯑ ꯑꯗꯨꯅꯦ ꯅꯪꯒꯤꯁꯨ ꯅꯪꯒꯤꯁꯨ ꯂꯩꯗꯣꯏꯅꯤ
ꯈꯪ ꯍꯣꯠꯅꯕ ꯀꯟꯕꯒꯤ
ꯅꯪꯗꯤ ꯍꯣꯠꯅꯕ ꯀꯟꯕꯗꯣ ꯅꯪꯗꯤ ꯇꯨꯝꯕ ꯐꯥꯎ ꯍꯩꯇꯕꯗꯣ ꯇꯨꯝꯕꯐꯥꯎ ꯉꯝꯗꯕ ꯍꯣꯠꯅꯕ ꯀꯟꯕꯗꯣ
ꯑꯗꯨꯅꯦ ꯈꯜꯂꯣ ꯀꯔꯝꯕꯅ ꯍꯦꯜꯂꯛꯀꯅꯤ
ꯅꯪꯒꯤꯗꯨꯅ ꯍꯦꯜꯂꯛꯀꯅꯤ ꯇꯨꯝꯕꯐꯥꯎ ꯑꯣ ꯌꯦꯡꯉꯦ
ꯕꯣꯜ ꯌꯦꯡꯉꯒ ꯇꯨꯝꯅꯤꯡꯗ꯭ꯔꯣ
ꯇꯨꯝꯅꯤꯡꯉꯦ ꯉꯔꯥꯡꯒꯤ ꯎꯏꯌꯦ ꯄꯣꯔꯇꯨꯒꯜꯒꯤ ꯑꯃ ꯌꯦꯡꯕꯗꯨꯒꯤ ꯎꯏꯌꯦ ꯑꯩ ꯎꯏꯔꯒ ꯎꯏꯔꯒ ꯍꯥꯊꯨ ꯍꯥꯊꯨ ꯂꯣꯏꯁꯤꯟꯒꯅꯤ ꯅꯝꯐꯨꯗ ꯂꯣꯏꯁꯜꯂꯦ ꯑꯩꯗꯤ
ꯑꯗꯨꯒ ꯂꯣꯏꯔꯒ ꯄꯨꯡ ꯀꯌꯥꯗ ꯍꯧꯒꯠꯀꯦꯕ
ꯂꯣꯏꯕꯗꯣ ꯄꯨꯡ ꯇꯔꯨꯛ ꯃꯈꯥꯏꯗꯔ ꯂꯣꯏꯕꯅꯦꯕꯀꯣ
ꯎꯝ
ꯑꯌ ꯑꯌꯨꯛꯇꯛꯇ ꯍꯥꯏ ꯇꯥꯔꯦ ꯄꯨꯡ ꯇꯨꯛ ꯃꯈꯥꯏꯗꯩ
ꯑꯗꯨꯗꯒꯤ ꯑꯃꯨꯛ ꯇꯨꯝꯊꯕꯁꯦ ꯑꯩꯅ ꯑꯗꯨ ꯇꯨꯝꯃꯒ ꯄꯨꯡ ꯇ꯭ꯔꯥꯃꯥꯊꯣꯏ ꯀꯌꯥ ꯀꯌꯥꯅꯣ ꯇꯥꯈꯔꯕꯅꯦ
ꯉꯜꯂꯤꯅꯦꯀꯣ ꯑꯗꯨꯗꯤ
ꯉꯜꯂꯦ ꯍꯥꯏꯇꯥꯔꯦ ꯇꯔꯥꯃꯥꯊꯣꯏ ꯍꯥ
ꯍꯥꯏꯇꯥꯔꯦꯒꯥꯏꯅ ꯍꯥꯏꯕꯤꯌꯣ ꯍꯥꯏꯕꯤꯌꯣ
ꯑꯣ
ꯑꯃ ꯂꯩꯇꯥꯔꯦ ꯅꯨꯡꯁꯤꯕꯤꯌꯨ ꯅꯨꯡꯁꯤꯕꯤꯌꯨ ꯅꯨꯡꯁꯤꯕꯤꯕꯗ ꯄꯩꯁꯥ ꯇꯤꯡꯗꯕꯅꯤ ꯅꯨꯡꯁꯤ ꯚꯌꯎꯗꯎꯗ ꯑꯗꯨ ꯇꯥꯔꯛꯇꯣꯔꯦ ꯅꯪꯒꯤꯗ
ꯃꯤꯉꯣꯟꯗ ꯊꯦꯝ ꯊꯦꯝꯃꯒ ꯑꯗꯨꯃꯥꯏꯅ ꯍꯥꯏꯕꯤꯌꯨ ꯚꯥꯏ ꯇꯧ ꯃꯤꯁꯨ
ꯇꯧꯕꯤꯒꯗꯕꯅꯤ ꯇꯧꯕꯤꯒꯗꯕꯅꯤ
ꯈꯨꯁꯤꯖꯦ ꯑꯩꯒꯤ ꯄꯨꯟꯁꯤꯁꯦ ꯃꯤ ꯑꯃꯒꯤ ꯑ ꯏꯟ ꯂꯥꯏꯐ ꯑꯣꯏꯔꯝ ꯅꯠꯇ꯭ꯔꯕꯣ
ꯑꯣꯏꯝ ꯑꯣꯏꯔꯤꯅꯤꯅꯦ
ꯑꯣꯏꯔꯝꯕꯁꯨ ꯌꯥꯏꯀꯣ
ꯑꯣꯏꯔꯦ ꯑꯩꯒꯤ ꯑꯣꯏꯔꯦꯅꯦ
ꯍꯔꯥꯎꯍꯟꯕꯗꯣ ꯍꯔꯥꯎꯍꯟꯕꯗꯣ ꯑꯩꯅ ꯍꯥꯏꯕꯤꯕꯒꯤꯁ
ꯑ ꯃꯠꯇꯦꯗ ꯀꯅ
ꯇꯥꯏ ꯐꯥꯏ ꯐ ꯍꯥꯞꯁꯜ ꯂꯤꯗꯦꯕ
ꯑꯩ ꯀꯩꯅꯣ ꯇꯧꯋꯦ ꯀꯩꯅꯣ ꯍꯥꯔꯠ ꯅꯥꯔꯦ
ꯑꯩ
ꯑꯁ ꯈꯪꯗꯦꯗ ꯊꯃꯣ ꯍꯣꯏꯗ ꯄꯥꯟꯈꯔꯦ ꯍꯥꯏꯇꯥꯔꯦ
ꯑꯣ ꯍꯣ ꯅ ꯀꯩ ꯋꯥꯔꯛꯄ꯭ꯔꯣ
ꯋꯥꯔꯦꯦꯅꯦ ꯇꯠꯇꯣꯏ ꯇꯧꯋꯦ ꯃꯔꯛ ꯃꯔꯛ ꯑꯃꯨꯛ ꯇꯠꯂꯒ ꯑꯃꯨꯛ ꯂꯥꯛꯄ ꯍꯥꯏꯇꯥꯔꯦ
ꯌꯧꯔꯨꯔꯒ ꯍꯜꯂꯛꯑꯒ ꯑꯃꯨꯛ ꯍꯣꯟꯕ ꯍꯥꯏꯇꯥꯔꯦ
ꯅꯪꯉꯁꯦ ꯀꯩꯀꯩꯅꯣ ꯃꯌꯥꯝ ꯈꯟꯖꯤꯟ ꯑꯣꯏꯔꯛꯅꯤꯗ ꯇꯨꯝꯕ ꯐꯥꯎ ꯌꯥꯗ꯭ꯔꯦ ꯍꯥꯏꯗꯨꯗꯤ
ꯑꯥ
ꯇꯨꯝꯕ ꯐꯥꯎ ꯍꯩꯇꯕ ꯅꯪꯁꯦ ꯕꯦꯔꯥ ꯀꯥꯗꯧꯔꯦꯕ
ꯍꯣꯏꯣꯏꯅꯦ ꯌꯥꯗ꯭ꯔꯦꯅꯦ ꯑꯩꯈꯣꯏꯗꯤ ꯏꯁꯇ꯭ꯔꯦꯁ ꯌꯥꯝ ꯍꯦꯜꯂꯦꯕꯀꯣ
ꯎꯝ ꯑꯗꯨꯃꯥꯏꯅ ꯇꯧꯕꯤꯕ ꯌꯥꯗꯦ
ꯏꯁꯇ꯭ꯔꯦꯁꯁꯦ ꯍꯦꯟꯃꯟꯕꯒꯤꯀꯣ ꯌꯥꯗꯦꯕ
ꯑ ꯑꯁ ꯅꯣꯏ ꯑꯗꯨꯃꯥꯏꯅ ꯇꯧꯔꯗꯤ ꯕꯦꯔꯥ ꯑꯥ ꯇꯧꯔꯗꯤ ꯑꯩꯈꯣꯏꯒꯤ ꯑꯦꯟ ꯏꯟ ꯂꯥꯏꯐꯀꯤ ꯃꯤꯁꯤꯡꯁꯦ ꯑꯩꯏꯗꯤ ꯑꯩꯈꯣꯏꯗꯤ ꯑꯦꯃꯤꯁꯤꯦ ꯄꯨꯡ ꯀꯥꯏ ꯀꯥꯏꯗꯧꯒꯦꯕ ꯋꯥ ꯇꯧ ꯑꯗꯨ
ꯌꯥꯔꯣꯏ ꯌꯥꯔꯣꯏ ꯑꯩꯒꯤꯗ ꯅꯠꯇ꯭ꯔꯁꯨ ꯑꯇꯣꯞꯄ ꯂꯩꯔꯝꯒꯅꯤ ꯀꯩꯅꯣꯅꯦ
ꯅꯗ ꯀꯁꯦ ꯋꯥꯏ ꯋꯥꯗꯣ ꯍꯁ ꯍꯚꯥꯏ ꯀꯝꯖꯝꯗ ꯑ ꯑꯥ ꯑꯩꯈꯣꯏꯅ ꯑꯩꯈꯣꯏꯅ ꯈ꯭ꯋꯥꯏ ꯍꯤꯡꯅꯤꯡꯕꯒꯤꯩꯅ ꯑꯗꯨꯅꯦ ꯀ ꯍ ꯂꯥꯏꯐꯇ ꯑꯗꯨ
ꯌꯥ ꯏꯅꯦ ꯀ ꯑꯗꯨꯗꯤꯗꯣ
ꯇꯨꯝ ꯇꯨꯝꯃꯒꯥ ꯀꯩꯅꯣꯗꯒꯤ ꯀꯩꯅꯣꯗ ꯑꯁ ꯑꯐꯣꯒ ꯆꯤꯜꯂꯛꯄꯗꯨꯗꯤ ꯀꯅꯥꯅ ꯇꯥꯜꯂꯛꯑꯣꯏꯗꯣꯏꯅꯣ
ꯑꯁ ꯄꯤꯗꯣꯏꯗꯨꯗꯤ ꯊꯤꯜꯂꯛꯄꯒꯤ
ꯑꯗꯨ ꯑꯗꯨꯈꯣꯏꯗꯤ ꯂꯩꯩ ꯂꯩꯕꯩꯅꯦ ꯀꯩꯅꯣ
ꯑꯩꯁ ꯅꯠꯇꯦꯍ ꯂꯩꯕꯒꯤꯔ
ꯅꯪ ꯅꯪ ꯅꯪꯒꯤ ꯈꯨꯍꯥꯏꯗ ꯊꯣꯡꯅꯥꯎꯗꯒ ꯊꯤꯜꯂꯛꯇꯧ ꯃꯥꯜꯂꯦ ꯅꯪ ꯐꯥꯎ ꯀꯨꯝꯗꯕꯤꯗ ꯐꯠꯀ ꯍꯥꯝꯖꯜꯂ ꯀꯩꯅꯣ ꯑ ꯑꯥ ꯑ ꯑꯗꯨ ꯇꯧꯔꯝꯗꯧ ꯃꯟꯖꯜꯂꯛ ꯃꯅ ꯇꯣ ꯑ
ꯑꯗꯨꯗꯤ ꯍꯧꯎꯗꯣ ꯃꯥꯗ
ꯑꯁ
ꯁꯥꯏꯕꯗꯨꯗꯤ ꯋꯥꯅꯁꯨ ꯋꯥꯅ ꯁꯥꯏꯖꯔꯒꯦ ꯑꯦ
ꯑꯣ ꯑꯣꯏ ꯃꯤꯅ ꯁꯥꯕꯤꯔꯤ ꯀꯅꯥꯅ ꯍꯥꯎꯁꯨꯦ ꯍꯥꯎꯔꯒ
ꯑꯣꯅꯤꯡꯉꯗ
ꯑꯗꯨꯒ ꯁꯥꯏꯒ ꯑꯗꯨꯝ ꯐꯥꯎꯗꯤ ꯂꯩꯔꯔ
ꯑꯗꯨꯅ ꯃꯍꯥꯎ ꯂꯩꯕ ꯂꯩꯇꯕꯒꯤ ꯋꯥ ꯅ ꯌꯥꯝ ꯊꯤꯅ ꯑ ꯈꯪꯗꯦ
ꯑ ꯑ ꯑ ꯑꯗꯨ ꯍꯔ ꯐꯂꯣ ꯑ ꯑꯩꯈꯣꯏ ꯑꯩꯈꯣꯏ ꯑꯩꯈꯣꯏꯒꯤ ꯑꯩꯈꯣꯏꯒꯤ ꯁꯤꯡꯒꯨꯝꯕꯗ ꯆꯥꯗ ꯄꯤꯔ ꯇꯥꯏꯁ ꯑꯩꯈꯣꯏꯅ ꯁꯤꯗ ꯆꯥꯔꯤꯁꯦ ꯁꯤꯡꯖꯨ ꯆꯥꯒ ꯁꯤꯡꯖꯨ ꯆꯥꯏ ꯍꯥꯏꯔꯁꯨꯖ
ꯉꯥꯔꯤꯒ ꯂꯩꯇ꯭ꯔꯣ
ꯉꯥꯔꯤꯒꯗꯤ ꯀꯩꯅꯣꯁꯦ ꯌꯨꯝꯗꯒꯤ ꯊꯥꯔꯛꯄ ꯈꯣꯠꯇꯣ ꯑꯗꯨ ꯂꯩꯌꯦꯗ ꯑꯗꯨꯒꯤ ꯊꯥꯔꯛꯄꯗꯣ
ꯎꯝ ꯑꯗꯨ ꯂꯩꯗꯤ ꯌꯥꯔꯦ ꯀꯩꯅꯣ
ꯀꯩ ꯍꯥꯏꯅꯤ ꯍꯥꯏꯅꯤ ꯑꯩꯈꯣꯏꯗꯗꯤ ꯀ ꯍꯣꯏ ꯑꯗꯨ ꯅꯨꯄꯥ ꯑꯩꯈꯣꯏ ꯂꯩꯔꯛꯀꯦ ꯑꯗꯨ ꯑꯩꯈꯣꯏ ꯀꯅꯥ ꯁꯦꯝꯃ ꯂꯩꯒꯗ꯭ꯔꯥ ꯑꯩꯈꯣꯏꯅ ꯈꯣꯏꯅ ꯆꯥꯒꯦ ꯍꯥꯏꯅ ꯆꯥꯔꯤꯁ ꯀꯩꯅꯣ ꯈꯛꯇꯅ ꯄꯨꯕꯤꯒ ꯀꯩꯅꯣꯗꯣ
ꯀꯣꯕꯤꯒ ꯋꯥꯏ ꯋꯥꯏꯒ
ꯍꯣꯏ ꯑꯗꯨꯗꯤ ꯑꯩꯁꯨ ꯐꯖꯅ ꯄꯥꯝꯃꯦꯍꯦ ꯑꯗꯨ ꯌꯥꯎꯔꯗꯤ ꯌꯥꯔꯦ
ꯑꯗꯨ ꯑꯩꯈꯣꯏ ꯑꯩꯈꯣꯏ ꯑꯥꯗꯒꯤꯗꯤ ꯌꯧꯗꯕꯅꯤꯅ ꯑꯩꯈꯣꯏꯁꯦ ꯁꯦꯡꯅ ꯆꯥꯕꯒꯤꯗꯤ
ꯍꯥꯎꯋꯤꯗ ꯑꯗꯨꯝ ꯄꯥꯛ ꯍꯥꯎꯕꯅꯦ ꯋꯥꯏ ꯋꯥꯏꯗꯣ ꯑꯗꯨꯝ ꯋꯥꯏ ꯋꯥꯏ ꯀꯌꯥꯃꯨꯛ ꯇꯧꯋꯦ ꯅꯣꯏ ꯇꯧꯕꯗꯤ
ꯋꯥ ꯋꯥꯏꯗ ꯌꯥꯝꯕꯗ ꯁꯤꯗ ꯋꯥꯏ ꯌꯥꯝꯃ
ꯅꯪ ꯋꯥꯏ ꯋꯥꯏꯒꯗꯤ ꯋꯥꯏ ꯋꯥꯏꯅ ꯍꯦꯟꯕꯅꯦ ꯌꯥꯝꯕ
ꯑ ꯑꯥ ꯃꯤꯃꯤꯗꯤ ꯀꯩꯍꯁꯤ ꯍꯧ ꯑꯗꯨ ꯗꯤ ꯀꯥꯕꯤꯗꯤ ꯌꯥꯗ
ꯍꯥꯐꯇꯔꯦ ꯀꯦꯝꯃꯥ
ꯎꯝ
ꯀꯩꯝ ꯌꯥꯎꯗ꯭ꯔꯦ ꯍꯥꯏꯕ
ꯍꯣꯏ
ꯑꯩꯈꯣꯏ ꯃꯅꯤꯄꯨꯔꯅ ꯍꯦꯟꯅ ꯏꯌꯥꯝ ꯌꯥꯝꯅ ꯆꯥꯔꯝꯒꯅꯤ ꯃꯤꯃꯤꯁꯦ
ꯑꯥ ꯍꯣꯏ ꯃꯤꯃꯤ ꯑꯩꯈꯣꯏꯁꯨ ꯁꯤꯡꯖꯨꯁꯨ ꯆꯥꯕ ꯌꯥꯕ ꯑꯃ ꯑꯩꯅ ꯍꯋꯥ ꯆꯥꯁꯤ ꯑꯕ ꯅꯁ ꯆꯥꯦ ꯑꯕ
ꯂꯣꯏ ꯌꯥꯕꯅꯤꯅꯀꯣ ꯑꯗꯣ ꯑꯇꯩꯗꯤ ꯆꯥꯅꯤꯡꯗꯦ ꯍꯧꯕ ꯈꯣꯠꯄ ꯑꯇꯩ ꯀꯩꯝ ꯆꯥꯅꯤꯡꯗꯦ ꯁꯤꯡꯖꯨ ꯅꯠꯇ꯭ꯔꯗꯤ
ꯍꯥ ꯑꯩꯈꯣꯏꯗꯨ ꯑꯩꯈꯣꯏ ꯑꯗꯨ ꯆꯥꯍꯟꯅꯗꯕꯅꯦ ꯍꯥꯎꯕꯩ ꯂꯣꯗ ꯂꯣꯗ ꯆꯥꯕꯗꯣ
ꯑꯗꯨ ꯃꯄꯥꯟꯗ ꯂꯩꯔꯗꯤꯠ ꯎꯄꯥꯏ ꯂꯩꯇꯦ ꯃꯥ ꯌꯨꯝꯗꯗꯤ ꯃꯥꯅ ꯑꯩꯈꯣꯏꯅ ꯆꯥ ꯍꯥꯟꯅ ꯑꯉꯥꯡ ꯑꯣꯏꯔꯤꯉꯩꯗꯗꯤ ꯃꯥꯗꯤ ꯌꯥꯝ ꯏꯁꯇ꯭ꯔꯤꯛ ꯑꯣꯏꯔꯝꯕꯗꯣ ꯑꯗꯣ ꯍꯧꯖꯤꯛꯀꯥꯟꯗꯤ ꯍꯦꯛꯇ ꯑꯗꯨꯝ ꯆꯥꯔꯁꯨ ꯅꯨꯡꯉꯥꯏꯇꯕꯗꯣ ꯎꯄꯥꯏ ꯂꯩꯇꯦ ꯃꯄꯥꯟꯗ ꯂꯣꯏ ꯂꯩꯅꯔꯗꯨꯕꯨ
ꯍꯧꯖꯤꯛꯇꯤ ꯃꯥ ꯈꯪꯗ꯭ꯔꯦꯕ ꯍꯥ ꯆꯥꯕ ꯆꯥꯗꯕꯗꯤ ꯈꯪꯗꯕꯅꯤꯗ
ꯌꯨꯝꯗ ꯆꯠꯂꯗꯤ ꯈꯪꯗꯣꯏ ꯅꯠꯇ꯭ꯔꯣ
ꯌꯨꯝ ꯑꯣꯏ ꯌꯨꯝꯗ ꯆꯠꯂꯁꯨ ꯀꯩ ꯍꯦꯟꯁꯨ ꯆꯥꯒꯅꯤꯅ ꯆꯥꯒꯅꯤꯅ ꯍꯥꯟꯅ ꯑꯗꯨꯃꯥꯏꯅꯗꯤ ꯍꯥꯏꯕ ꯉꯝꯗ꯭ꯔꯦꯕ ꯀꯤꯍꯟꯕꯒꯨꯝꯕꯗꯣ ꯑꯗꯗꯤ